ꯍꯜꯂꯣ
ꯍꯜꯂꯣ
ꯇꯥꯕ꯭ꯔꯣ
ꯍꯜꯂꯣ
ꯇꯥꯕ꯭ꯔꯣ
ꯇꯥꯏꯌꯦ
ꯀꯩꯗꯧꯔꯤꯅꯣ
ꯍꯥꯥ
ꯀꯩꯗꯧꯔꯤꯅꯣ
ꯇꯧꯗꯦ ꯑꯗꯨꯝ ꯐꯝꯕꯅꯤꯅ ꯅꯪꯗꯤ ꯀꯩ ꯇꯧꯔꯤꯅꯣ
ꯐꯃꯦ ꯅꯪꯒꯤ ꯕꯦꯛꯒ꯭ꯔꯥꯎꯟ ꯁꯥꯎꯗꯤ ꯌꯥꯗ꯭ꯔꯦ
ꯑꯗꯨꯅꯦꯕ ꯆꯦ ꯌꯥꯝ ꯂꯩ ꯆꯥꯗꯔꯤꯗ ꯅꯪ ꯆꯔꯔꯕꯣ
ꯆꯥꯗꯔꯤ ꯋꯥ ꯑꯜꯂꯤ
ꯎꯝ
ꯑ ꯉꯁꯤꯗꯤ ꯀꯩ ꯀꯩ ꯇꯧꯒꯦ ꯑꯌꯨꯛꯇꯒꯤ
ꯑꯥ ꯂꯧꯕꯨꯛ ꯆꯠꯂꯦ
ꯎꯝ
ꯍꯜꯂꯦꯑꯦ ꯣꯜꯀ ꯃꯆꯥꯠꯂꯦ
ꯂꯧꯕꯣꯛꯇꯨꯗꯤ ꯀꯩꯗꯧ ꯀꯩ ꯀꯩꯗꯧꯕ꯭ꯔꯣ
ꯂꯂꯥꯡ
ꯂꯣꯂꯝ
ꯃ ꯅꯝ ꯁꯨꯕꯥꯅꯤ
ꯈꯕ꯭ꯔꯣ
ꯋꯥꯗꯔꯗꯤ ꯅꯨꯡꯉꯥꯏꯕ ꯊꯥꯕꯛꯅꯇꯤꯟ
ꯃꯈꯈꯣꯟꯗꯣ ꯈꯔ ꯂꯥꯎꯅ ꯋꯥ ꯉꯥꯡꯕꯅꯦ
ꯋꯥꯏ
ꯀ ꯀꯟꯅ ꯂꯥꯡꯉꯣꯕ ꯀꯟꯅ ꯉꯥꯡꯉꯣꯕ
ꯋꯥꯏ ꯍꯥꯏꯏꯕ ꯂ ꯂꯥꯡ ꯁꯨ ꯆꯠꯗꯣ
ꯍꯧꯣꯏꯗꯤ ꯀꯩꯗꯧꯗꯣꯏꯅꯣ
ꯀꯁꯨ ꯇꯧꯔꯣꯏ ꯍꯧꯖꯤꯛ ꯏꯁꯤꯡ ꯏꯔꯧꯨꯔꯅꯤ
ꯑ ꯏꯔꯨꯖꯗ꯭꯭ꯔꯤ꯫
ꯀꯀꯥꯔꯅꯤ ꯇꯨꯝꯃꯅꯤ
ꯑ ꯆꯔꯆ ꯆꯠꯂꯣꯏꯗ꯭ꯔꯣ ꯍꯥꯏꯁꯦ
ꯆꯔ ꯆꯜ ꯂꯣꯏꯗ
ꯀꯔꯤꯒꯤꯅꯣ
ꯏꯁ ꯌꯥꯝ ꯋꯥꯏ
ꯑꯣ ꯑꯗꯨꯗ ꯆꯠꯂꯗꯤ ꯋꯥꯗꯕꯅꯤꯗ
ꯑꯣꯏꯏꯅ
ꯀꯔꯤꯒꯤ ꯋꯥꯗꯣꯏꯅꯣ ꯏꯁꯣꯔ ꯃꯅꯥ ꯆꯠꯇꯔꯤꯗꯨꯕꯨ ꯀꯔꯤꯒꯤ ꯋꯥꯗꯣꯏꯅꯣ
ꯆꯪꯗꯤ ꯀꯩ ꯇꯧꯋꯅꯣ
ꯂꯩꯑꯦ ꯑꯩꯈꯣꯏ ꯑꯦꯛꯖꯥꯝ ꯂꯩꯑ ꯑꯗꯨꯒꯤ ꯂꯥꯏꯔꯤꯛ ꯈꯤꯇꯪꯤ ꯑꯝꯕꯗꯦꯗ
ꯎꯝ ꯀꯌꯥꯝ ꯄꯥꯔꯒꯦ
ꯄꯥꯗꯦ ꯇꯨꯝꯃꯦ ꯉꯁꯤ ꯋꯦꯗꯔ ꯅꯨꯡꯉꯥꯏꯕꯒꯤ ꯇꯨꯝꯃꯒ ꯂꯩꯑ
ꯅꯣꯡ ꯇꯨꯕ꯭ꯔꯣ
ꯇꯨꯋꯦ
ꯎꯝ ꯑꯣꯏ ꯑꯗꯤ ꯆꯨꯖꯅꯤ
ꯎ ꯑꯦ ꯉꯁꯥꯏ ꯆꯨꯕ ꯃꯥꯜꯂꯦꯗ
ꯆꯨꯕꯗꯣ ꯌꯥꯝꯗꯦ ꯍꯧꯨꯤꯒ ꯍꯥꯏꯕꯅꯤ ꯉꯁꯥꯏ ꯍꯧꯨꯗꯤ ꯌꯥꯝ ꯆꯨꯗꯦ ꯑꯕꯨꯗꯤꯁꯤꯦ
ꯅꯪꯗꯣ ꯌꯨꯝ ꯃꯅꯨꯡꯗ ꯆꯪꯕ ꯌꯥꯗꯕ꯭ꯔꯣ ꯃꯈꯨꯣꯠ ꯌꯥꯝ ꯊꯣꯛꯑꯦꯅꯦ
ꯆꯡꯕꯨꯗꯤ ꯌꯥꯏ ꯃꯄꯗ ꯃꯄꯗ ꯈ꯭ꯔ ꯏ
ꯈꯣꯝꯗꯣ ꯕꯦꯛ ꯕꯦꯛꯒ꯭ꯔꯥꯎꯟꯗꯣ ꯇꯥꯔꯗꯤ ꯍ ꯌꯥꯔꯔꯣꯏꯗꯕ ꯑꯗꯨꯒꯤ ꯍꯥꯏꯕꯅꯤꯗ
ꯍꯧꯖꯤꯛꯇꯤ ꯇꯥꯔꯃꯅ
ꯍꯣꯏ ꯇꯥꯗ꯭ꯔꯦ
ꯇꯥꯕꯣ
ꯑꯗꯨꯅ ꯇꯥꯗ꯭ꯔꯦꯕ
ꯍꯜꯂꯣ ꯍꯜꯂꯣ ꯑꯧ ꯇꯥꯏ ꯇꯥꯏ
ꯃꯅꯨꯡꯗ ꯃꯅꯨꯡꯗꯅꯦ ꯅꯨꯡꯉꯥꯏꯇꯦ ꯄꯥꯟꯗꯗꯤ ꯅꯦ ꯅꯨꯡꯉꯥꯏꯗꯅ
ꯑ ꯀꯅꯥ ꯀꯅꯥ ꯂꯩꯒꯦ ꯌꯨꯝꯗ
ꯑꯥ
ꯀꯅꯥ ꯀꯅꯥ ꯂꯩꯒꯦ ꯌꯨꯝꯗ
ꯏ ꯃꯥꯒ ꯏꯕꯨꯨꯡꯒ ꯂꯩꯗꯤ ꯀꯅꯥ ꯀꯅꯥ ꯂꯩꯒꯦ ꯏꯌꯥꯝꯕꯗꯤ ꯍꯜꯂꯛꯇ꯭ꯔꯤ ꯍꯜꯂꯛꯇꯇꯔꯤ ꯍꯥꯏꯏꯕ
ꯀꯗꯥꯥꯏ ꯆꯠꯄ
ꯣꯜꯀꯣ ꯎ ꯎꯆꯔꯗ ꯍꯜꯂꯛ ꯇꯔꯤꯌꯦ
ꯣꯀ ꯍꯕ ꯆꯠ ꯄ
ꯑꯥꯎ ꯅꯗꯤ ꯀꯅꯥ ꯀꯅꯥ ꯂꯩꯔꯤꯅꯣ
ꯏꯃꯥꯟꯅꯕꯤ ꯑꯍꯣꯡꯒꯠꯂꯛꯑꯦ
ꯎꯝ
ꯆꯥꯛ ꯌꯦꯟꯁꯥꯡꯗꯤ ꯀꯅꯥ ꯊꯣꯡꯕ꯭ꯔꯣ
ꯏꯕꯣꯛꯅ ꯊꯣꯡꯉꯦꯗ
ꯑ ꯀꯔꯤ ꯏꯟꯖꯥꯡ ꯊꯣꯡꯕ꯭ꯔꯣ
ꯉꯁꯤꯗꯤ ꯌꯦꯟ ꯆꯥꯗꯅꯤ
ꯑꯁ ꯉꯁꯤ ꯈꯇꯪ ꯅꯍꯥꯟꯈꯩ ꯆꯥꯗꯕ꯭ꯔꯣ
ꯊꯥꯡꯗ ꯅꯨꯃꯤꯠ ꯈꯨꯗꯤꯡ ꯌꯦꯟ ꯆꯥꯕꯅꯤꯗ
ꯍꯌꯦꯡ ꯁꯟꯗꯦꯅꯤꯅ
ꯅꯁꯥꯗꯤ ꯏꯀꯪ ꯀꯪꯉꯦ ꯆꯥꯕꯗꯤ ꯑꯍꯥꯎ ꯑꯍꯥꯎꯕ ꯆꯥꯔꯒ
ꯀꯪꯉꯤꯁꯤ ꯄꯠꯇ꯭ꯔꯣ
ꯀꯔꯤ ꯐꯕꯅꯣ ꯀꯥꯡꯃꯜꯂꯗꯤ ꯀꯪꯃꯜꯂꯗꯤ ꯌꯦꯡꯕ ꯅꯨꯡꯉꯥꯏꯇꯦꯅꯦ
ꯌꯥꯝ ꯌꯥꯝ ꯀ ꯃꯅꯦꯇꯦ
ꯀꯪꯉꯦ ꯎꯕꯒꯤ ꯈꯪꯕꯒꯤ ꯍꯥꯏꯕꯅꯤꯅꯦ
ꯀꯥꯡꯅꯤꯡ ꯅꯣꯏꯅꯤꯡꯂꯤꯕꯤꯅꯤ
ꯅꯠꯇꯦ ꯅꯣꯏ ꯅꯣꯏꯕ ꯅꯠꯇꯕ ꯑꯗꯨꯝ ꯆꯥꯡ ꯑꯃ ꯂꯩꯌꯦꯅ ꯑꯗꯨꯒꯨꯝꯕꯗꯣ ꯍꯥꯏꯕꯅꯤꯗ
ꯑ ꯍ꯭ꯌꯦꯒ ꯋꯥꯏ
ꯑꯁ ꯌꯥꯝ ꯈꯪꯉꯤꯀꯣ꯫
ꯈꯪꯗꯔꯝꯃꯤ
ꯈꯪꯉꯦꯒꯣ
ꯈꯪꯕꯅꯤ
ꯑꯗꯨꯗꯤ ꯅꯪꯒꯤ ꯅꯨꯄꯤꯗꯣ ꯏꯟ ꯅꯪꯒꯤ ꯅꯨꯄꯤꯗꯣ ꯏꯅꯣꯏ ꯅꯣꯏꯔꯗꯤ
ꯍꯥꯥ
ꯅꯪꯒꯤ ꯅꯨꯄꯤꯗꯣ
ꯑꯥꯎ
ꯌꯨꯝ ꯄꯥꯟꯗ꯭ꯔꯤꯉꯩ ꯃꯃꯥꯡꯗ ꯌꯥꯝ ꯅꯣꯏꯔꯦ ꯍꯥꯏꯔꯁꯦꯕꯀꯣ ꯑꯗꯨꯒ ꯌꯨꯝ ꯄꯥꯟꯕ ꯃꯇꯨꯡꯗꯁꯨ ꯌꯥꯝ ꯅꯣꯏ ꯅꯣꯏ ꯈꯜꯂꯗꯤ ꯄꯥꯝꯒꯦꯔꯣ
ꯄꯥꯕꯨꯗꯤ ꯂꯩꯁꯤ
ꯋꯥꯎ
ꯍꯌꯦꯡꯗꯤ ꯀꯥꯏ ꯆꯠꯇꯣꯏꯅꯣꯨꯛ ꯀꯣꯂꯦꯖ ꯆꯠꯇꯣꯏꯔꯣ
ꯍꯌꯦꯡꯟ ꯀꯩꯅꯣꯁꯤ ꯈꯪꯗꯕ꯭ꯔꯣ ꯀꯣꯛꯆꯥꯛꯄ
ꯅꯣꯏꯗꯤ ꯁꯟꯗꯦꯁꯨ ꯆꯠꯇ꯭ꯔꯣ ꯍꯥꯏꯕ
ꯆꯠꯇꯦ ꯆꯠꯇꯦ ꯑꯦꯛꯖꯥꯝ ꯂꯩ ꯍꯥꯏꯕꯁꯦ
ꯑꯗꯨ ꯔꯦꯠ ꯀꯌꯥ ꯔꯦꯠ ꯀꯌꯥꯗꯅ ꯂꯣꯏꯗꯣꯏꯅꯣ
ꯋꯥꯂꯤꯂꯤ
ꯎ ꯑꯦꯛꯖꯥꯝꯗꯤ ꯅꯨꯡꯉꯥꯏꯕꯧ
ꯍꯧꯗꯔꯤꯔꯤꯌꯦ
ꯑ
ꯀ꯭ꯔꯤꯅꯣꯄ꯭ꯔꯣ
ꯑꯣꯦ
ꯍꯧꯗꯕꯁꯤꯕꯨ ꯑꯩꯅ ꯈꯪꯕ꯭ꯔꯣ ꯀꯩꯅꯣꯅꯦ
ꯑꯂ ꯀꯥꯏꯒꯤ ꯌꯦꯅ ꯁꯪ ꯃꯅꯥ
ꯅꯣꯏꯒꯤ ꯅꯠꯇꯕ
ꯀꯣꯏꯒꯤ ꯅꯠꯇꯅꯦ
ꯅꯪꯅꯦ ꯌꯦꯟ ꯊꯣꯡꯉꯒ
ꯃꯄꯥꯟꯗꯅꯦ ꯑꯩꯈꯣꯏꯗꯤ ꯉꯁꯥꯏ ꯑꯩꯅ ꯊꯣꯡꯒꯦ
ꯎꯝ ꯏꯃꯥ ꯏꯄꯥꯗꯤ ꯎꯕ꯭ꯔꯣ
ꯎꯋ ꯂ ꯂ ꯂ ꯄꯥꯕꯨꯡꯗ ꯂꯣꯂꯥꯡ ꯂꯣꯂꯥꯡ ꯑꯃ ꯃꯇꯦꯡ ꯄꯥꯡ ꯍꯥꯏꯔ
ꯅꯉꯣꯟꯗ
ꯎꯝ
ꯑꯗꯨꯅ ꯅꯪꯅ ꯀꯔꯤ ꯍꯥꯏꯕ꯭ꯔꯥ
ꯅꯩꯅ ꯍꯣꯏ ꯍꯥꯏꯕ ꯀꯣꯜ ꯇꯧꯔꯣ ꯍꯥꯏꯕ
ꯀ꯭ꯔꯝ ꯀꯥꯟꯗ
ꯍꯥꯏꯔꯛꯇ꯭ꯔꯔꯤ ꯃꯥꯅ ꯍꯥꯏꯔꯛꯀꯦ ꯇꯧꯕꯅꯤ
ꯎ ꯃꯊꯟꯇ ꯂꯥꯛꯄ꯭ꯔꯣ ꯃꯊꯟꯇ ꯁꯨꯕ ꯂꯥꯛꯄ꯭ꯔꯣ
ꯈꯪꯗꯦ ꯂꯥꯎ ꯂꯥꯎꯗ ꯅꯣꯏ ꯂꯥꯎꯗꯤ ꯑꯥ ꯁꯥꯏꯠ ꯑꯃꯗꯅꯤ ꯑꯩꯈꯣꯏꯏꯅꯤ ꯁꯥꯏꯠꯅꯤ
ꯀꯗꯥꯏꯗ ꯊꯦꯡꯅꯕ꯭ꯔꯕ ꯏꯄꯥꯒ
ꯂꯝꯕꯤꯗ
ꯑꯣ
ꯅꯣꯏ ꯂꯝꯕꯤ ꯆꯠꯐꯝꯗꯨ ꯊꯤꯡꯅ
ꯑꯣ
ꯑꯗꯨꯝ ꯃꯇꯦꯡ ꯄꯥꯡꯕꯒꯤ ꯃꯥꯅꯁꯨ ꯀꯩꯅꯣ ꯀꯦ ꯍꯥꯏꯁꯤꯔꯥ ꯐꯥꯖꯕꯀꯣ ꯅꯍꯥꯟ ꯍꯨꯝꯅꯤ ꯍꯨꯝꯅꯤ ꯁꯨꯔꯛꯑꯝꯕꯅꯤ ꯑꯩꯒ ꯏꯃꯥꯟꯅꯕ ꯑꯃꯒ
ꯀꯅꯥ ꯑ ꯑꯣ ꯍꯣꯏ ꯍꯣꯏ ꯍꯣꯏ ꯍꯥꯏꯔꯛꯑꯣ ꯀꯅꯥ ꯀꯩꯀꯩ ꯇꯧꯕ
ꯅꯣꯏ ꯃꯃꯥꯅ ꯃꯇꯦꯡ ꯄꯥꯡꯕꯤꯌꯨ ꯍꯥꯏꯕꯁꯦ ꯑꯣ ꯑꯣ ꯑꯣꯣꯛꯇꯀꯤ ꯑꯥ
ꯏꯃꯥꯟꯅꯕꯗꯤ ꯑꯩꯈꯣꯏꯒ ꯅꯛꯅꯕ ꯏꯃꯥꯟꯅꯕꯗꯨꯔꯣ ꯅꯠꯇ꯭ꯔꯒ ꯑꯇꯣꯞꯄꯔꯣ
ꯌꯨꯝꯗꯅꯥꯃꯦꯕꯗꯣ
ꯑꯣ ꯃꯥꯗꯤ ꯈꯨꯟꯗ ꯂꯩꯕ꯭ꯔꯣ ꯍꯧꯖꯤꯛꯁꯦ
ꯈꯨꯨꯟꯗ ꯂꯩ
ꯑꯣ ꯐꯩꯌꯦ ꯐꯩꯌꯦ ꯃꯇꯦꯡ ꯄꯥꯡꯕꯤꯌꯣ ꯃꯇꯦꯡ ꯄꯥꯡꯕꯤꯌ ꯑꯩꯈꯣꯏ ꯀꯅꯥꯝ ꯂꯩꯇ꯭ꯔꯕꯅꯤꯅꯀꯣ ꯅꯣꯏꯅ ꯃꯇꯦꯡ ꯄꯥꯡꯗ꯭ꯔꯗꯤ
ꯏꯩꯅꯄꯥꯡꯗꯗꯤ ꯀꯅꯥꯄꯥꯡ
ꯍꯣꯏ ꯃꯤꯕꯨꯗꯤ ꯂꯩꯗꯣꯏꯔꯁꯨ ꯅꯣꯏꯅ ꯈꯔ ꯅꯛꯄꯅꯤꯅ ꯅꯣꯏ ꯀꯩ ꯇꯧꯕꯅꯤꯅ ꯈꯔ ꯈꯔ ꯊꯕꯛꯇꯣ ꯈꯔ ꯈꯔ ꯐꯖꯅ ꯇꯧꯕꯤꯌꯣ ꯐꯖꯅ ꯅꯨꯡꯁꯤꯅ ꯃꯇꯦꯡ ꯄꯥꯡꯕꯤꯌꯣ ꯀꯔꯤ ꯀꯔꯤ ꯄꯤꯖꯕ꯭ꯔꯥ ꯑꯗꯨꯗꯤ
ꯑꯍꯥꯟꯕꯥꯟꯕꯅꯦꯖꯤ ꯌꯦ ꯄꯤꯖꯦ ꯑꯅꯤ ꯁꯨꯕꯗꯅ
ꯕ ꯌꯦꯜꯂꯣ ꯅꯠꯇ꯭ꯔꯒ ꯑꯥꯗꯒꯤ ꯌꯦꯟꯂꯣ
ꯑ ꯑꯒ ꯌꯦꯟ ꯑꯅꯤ ꯁꯨꯕꯗꯅ ꯀꯧꯈ ꯃꯥꯅꯥ ꯀꯨꯛꯇ
ꯇ
ꯉꯀꯨꯞꯇꯥ
ꯀꯅꯥ ꯊꯣꯡꯕ꯭ꯔꯥ
ꯅꯣꯏ ꯃꯃꯥꯅ
ꯑꯣ ꯍꯥꯎꯕ꯭ꯔꯣ ꯏꯃꯥꯅ ꯑꯦ ꯊꯣꯡꯕ ꯈꯣꯏꯗꯣ
ꯍꯥꯎꯋꯦ ꯑꯗꯨ ꯆꯥꯔ
ꯀꯔꯤꯌꯦ
ꯍꯅ ꯆꯔ ꯌꯥ
ꯑꯩꯈꯣꯏ ꯌꯨꯝꯗ ꯃꯤ ꯀꯅꯥꯝ ꯂꯩꯇ꯭ꯔꯕꯒꯤ ꯏꯆꯤꯛ ꯆꯤꯛꯈ꯭ꯔꯕꯅꯤꯗ ꯃꯕꯥꯅꯤꯇꯪ ꯑꯣꯏ ꯂꯩꯕꯒꯤ ꯏꯃꯥꯒ ꯑꯣꯏꯣꯏ ꯄꯒꯇ
ꯎꯝ ꯅꯗꯥꯎ ꯅꯨꯄꯥꯗꯤ ꯀꯔꯤ ꯇꯧꯕꯒꯦ ꯍꯧꯖꯤꯛ
ꯈꯪꯗꯦꯗ ꯃꯥ ꯀꯩꯅꯣ ꯌꯨꯅꯤꯚꯔꯁꯤꯇꯤꯗꯗꯤ ꯌꯦꯡꯗꯦ ꯀꯩꯅꯣ ꯇꯧꯋꯦꯗꯤ ꯍꯥꯏ ꯑꯦ ꯅꯍꯥꯟꯗꯣ ꯑꯗꯣ
ꯐꯣꯝꯗꯣ ꯊꯣꯛꯂꯛꯇꯦ ꯍꯥꯏꯕ꯭ꯔꯥ ꯀꯔꯤ ꯍꯥꯏꯕ꯭ꯔꯥ ꯑꯗꯨꯒ ꯑꯇꯣꯞꯄꯗ ꯌꯦꯡꯉꯦꯗꯤ ꯍꯥꯏꯕꯅꯦ
ꯎꯝ
ꯅꯪꯗꯤ ꯀꯔꯤ ꯌꯦꯡꯕꯣ ꯍꯧꯖꯤꯛ ꯀꯔꯤ ꯇꯧ
ꯀꯩꯅꯣ ꯀꯔꯤ ꯇꯧꯕꯗꯤ
ꯍꯥꯏꯕꯗꯤ ꯀꯣꯂꯦꯖ ꯇꯝꯕ꯭ꯔꯣ ꯅꯠꯇ꯭ꯔꯒ ꯀꯔꯤ ꯇꯧꯕ꯭ꯔꯣ ꯍꯥꯏꯕ
ꯀꯣꯂꯦꯖꯇꯤ ꯅꯥꯎꯅ ꯑꯃꯨꯛ ꯀꯥꯔꯅꯤ
ꯁꯤꯃꯤꯁꯇꯔ
ꯎꯝ
ꯑ ꯀꯗꯥꯏꯗ ꯍꯥꯏꯔ ꯑꯗꯨꯝ ꯌꯥꯔꯦ ꯑꯃ ꯍꯧꯖꯤꯛꯀꯤ ꯅꯃꯥꯟꯅꯕ ꯊꯕꯛ ꯇꯧꯃꯤꯟꯅꯕ ꯅꯃꯥꯟꯅꯕꯅ ꯇꯝꯕꯗꯨꯔꯣ
ꯃꯥ ꯃꯥ ꯁꯇ ꯀꯅ
ꯃꯥꯗꯤ ꯂꯣꯏꯅ
ꯍꯣꯏꯗꯦ
ꯑꯦ ꯅꯣꯏꯗꯦ
ꯂꯣꯏꯗ
ꯑꯣ ꯂꯣꯏꯗꯕꯤꯇꯣꯛꯄ
ꯎꯝ
ꯎꯝ
ꯁꯤꯠꯕ꯭ꯔꯥ ꯀꯌꯥ ꯂ ꯌꯎꯔꯕꯅꯤ ꯑꯗꯣ ꯁꯤꯗ ꯇꯣꯞꯄꯃ ꯍꯠꯗ
ꯅꯅꯥꯎꯅꯨꯄꯤꯗꯤ ꯀꯔꯤ ꯇꯝꯕ꯭ꯔꯣ ꯍꯨꯖꯤꯛꯁꯦ
ꯏꯅꯥꯎꯅꯨꯄꯤꯗꯤ ꯊꯕꯛ ꯁꯨꯏ ꯏꯝꯐꯥꯜꯗ
ꯀꯩꯝ ꯇꯧ ꯍꯥꯏꯕꯗꯤ ꯀꯣꯔꯦꯁꯄꯣꯟꯗꯤꯡꯗ ꯊꯝꯗ꯭ꯔꯦ
ꯊꯝꯃꯦ
ꯑꯣ ꯑꯗꯨꯅꯦ ꯑꯩꯅ ꯍꯥꯏꯕꯗꯣ
ꯐꯥꯝꯃꯦꯌꯥ
ꯋꯥ ꯑꯉꯥꯡ ꯑꯣꯦ
ꯍꯪ
ꯋꯥ ꯉꯥꯡꯉꯨ ꯍꯥꯏꯔꯒ ꯇꯨꯃꯤꯟꯅ ꯂꯩꯦꯛꯊꯣꯛꯑꯦꯅꯦ
ꯈꯟꯕꯅꯤ
ꯈꯟꯒꯅꯨ
ꯎꯝ ꯑꯩꯗꯤ ꯄꯨꯡ ꯀꯌꯥꯗ ꯆꯠ ꯆꯥꯗꯣꯏꯅꯦ
ꯋꯥꯠꯂꯤ ꯋꯥꯠꯂꯦ ꯄꯨꯡ ꯍꯧꯨꯖꯤꯛ ꯄꯨꯡ ꯁꯤꯛꯁ ꯇꯥꯔꯦ ꯁꯚꯦꯟ ꯊꯥꯔꯇꯤ ꯑꯩ ꯑꯗꯨꯋꯥꯏꯗ ꯆꯥ ꯀꯔꯅꯤ
ꯇꯤꯟꯁꯥꯡꯗꯤ ꯄꯤꯖꯒꯦ
ꯍꯥꯎꯇꯦ ꯍꯋꯥꯏꯅꯦ ꯍꯣꯁꯇꯦꯜꯗꯨꯕꯨ
ꯍꯣꯏ ꯍꯥꯎ ꯎꯕꯅꯤꯗ ꯍꯋꯥꯏꯗꯣ
ꯊꯔꯣꯏ ꯊꯔꯣꯏ ꯆꯥꯅꯤꯡꯉꯤꯅꯦ ꯅꯣꯏ ꯍꯧꯖꯤꯛ ꯍꯧꯖꯤꯛ ꯊꯔꯣꯏ ꯌꯥꯝ ꯐꯪꯉꯝꯅꯤꯀꯣ
ꯁꯣꯏꯌꯥꯝ ꯂꯩ
ꯗꯨꯅꯦ
ꯍꯥꯔꯥꯎ ꯑꯣꯏꯔꯑꯣ
ꯊꯝꯃꯣ
ꯍꯥꯥ
ꯊꯝꯃꯣꯕ ꯊꯝꯃꯣꯕ
ꯑꯣ